ꯍꯦꯜꯂꯣ
ꯀꯔꯤ ꯇꯧꯕ꯭ꯔꯣ
ꯑꯁ ꯀꯔꯤꯁꯨ ꯇꯧꯗꯦ ꯑꯗꯨꯝ ꯄꯣꯠ ꯊꯥꯔꯒ ꯂꯩꯌꯦ ꯅꯪꯗꯤ ꯀꯔꯤ ꯇꯧꯔꯤꯒꯦ
ꯑꯁ ꯀ꯭ꯔꯤꯁꯨ ꯇꯧꯗꯦ ꯇꯨꯝꯁꯤꯔ ꯍꯥꯏꯔꯒ ꯇꯨꯝꯅꯤꯡꯗ꯭ꯔꯒ ꯂꯩꯈ꯭ꯔꯦ
ꯄꯤꯉꯦ ꯍꯣꯏꯅꯤꯅꯦꯀꯣ ꯍꯣꯔꯦꯟ ꯐꯨꯠꯕꯣꯜ ꯂꯩꯕꯅꯤꯅ ꯆꯥꯔꯖ ꯇꯧꯕ ꯃꯥꯜꯂꯦ ꯅꯪꯒꯤꯁꯦ
ꯏꯆꯟ ꯍꯣ ꯍꯥꯎ ꯎ ꯑꯣ ꯅꯁꯤ ꯇꯝꯗ ꯑꯗꯣ ꯅꯪꯗꯤ ꯄꯨꯡ ꯀꯌꯥꯗ ꯍꯟꯒꯦꯔꯣ
ꯑꯩꯈꯣꯏꯁꯦ ꯄꯨꯡ ꯇꯨ ꯃꯤꯅꯤꯠ ꯐꯤꯐꯇꯤꯟꯒꯨꯝꯕꯗ ꯍꯥꯟꯒꯅꯤ
ꯃꯉꯗ ꯄꯨꯁꯤꯗꯣ
ꯎꯝ
ꯀꯤꯗꯣ ꯕꯣꯜ ꯊꯣꯛꯄꯅꯦꯕ
ꯑꯣ ꯐ꯭ꯔꯥꯟꯁ ꯀ ꯁꯄꯦꯟ ꯗꯣ
ꯍꯣꯏ ꯇꯨ꯭ꯋꯦꯜꯄꯇ ꯄꯨꯡ ꯇ꯭ꯋꯦꯜꯐ ꯊꯥꯔꯇꯤꯗ
ꯑꯣ ꯑꯩꯗꯤ ꯊꯥꯔꯁꯗꯦ ꯅꯨꯃꯤꯠꯇ ꯊꯣꯛꯄ꯭ꯔꯥ ꯍꯥꯏꯔ ꯉꯁꯤ ꯑꯣꯏꯕ ꯌꯥꯅꯤꯀꯣ
ꯇꯦ ꯉꯁꯤꯅꯦ ꯑꯗꯨꯅꯦ ꯉꯁꯥꯏ ꯑꯩꯅ ꯅꯪ ꯀꯣꯜ ꯇꯧꯔꯛꯄ ꯀꯥꯟꯗ ꯑꯗꯨꯃꯥꯏꯅ ꯍꯥꯏ ꯀꯅꯝꯁꯨ ꯊꯥꯖꯗꯕ
ꯅꯪ ꯉꯁꯤ ꯔꯤꯐ꯭ꯔꯦꯁꯃꯦꯟ ꯁꯦꯝꯃꯣꯏꯗ꯭ꯔꯣ
ꯑꯁ ꯈꯪ ꯑꯗꯣ ꯉꯁꯤꯗꯣ ꯎꯝ ꯑꯩꯅ ꯑꯃꯗꯤ ꯊꯥꯡꯈꯣꯏ ꯑꯩꯉꯣꯟꯗꯗꯤ ꯍꯥꯏꯈ꯭ꯔꯦ ꯄꯩꯁꯥ ꯈꯥꯏꯁꯦ ꯍꯥꯏꯅ
ꯑꯣ
ꯃꯣꯏꯁꯨ ꯌꯥꯕꯅꯦ
ꯍꯣꯏꯅꯦ ꯌꯦꯡꯉꯗꯤ ꯈꯥꯏꯕ ꯌꯥꯏ ꯑꯗꯣ ꯃꯥꯗꯤ ꯕꯣꯜꯗꯣ ꯊꯦꯡꯉꯗꯤ ꯌꯦꯡꯒꯟꯗꯦꯗꯅ
ꯌꯦꯡꯒꯅꯤ ꯍꯥꯏꯌꯦ ꯉꯁꯤꯗꯤ
ꯑꯣ ꯈꯪꯗꯦꯀꯣ ꯑꯗꯨꯑꯣꯏꯗꯤ ꯁꯤꯁꯨ ꯃꯤꯗꯤ ꯐꯥꯎꯅꯗꯔꯣ
ꯁꯤꯁꯨꯕꯤ ꯐꯥꯎꯅꯥꯗꯦꯅꯦ ꯁꯤꯗ ꯑꯩꯈꯣꯏ ꯂꯩꯀꯥꯏꯒꯤ ꯑꯅꯣꯏꯕꯤꯗꯤ ꯌꯦꯡꯒꯅꯤ ꯍꯥꯏꯕꯅꯦ ꯃꯥꯁꯨ
ꯅꯣꯏ ꯌꯨꯝꯗ ꯌꯦꯡꯒꯅꯤ ꯍꯥꯏ ꯉꯁꯤꯗꯤ
ꯍꯣꯏ ꯃꯉꯣꯟꯗꯁꯨ ꯀꯣꯜ ꯇꯧꯔꯝꯕꯅꯦꯕꯀꯣ ꯑꯩꯅ
ꯎꯝ
ꯑꯗꯨꯒ ꯇꯨꯝꯂꯒ ꯂꯩ ꯍꯥꯏꯌꯦ ꯃꯥꯗꯣ
ꯎꯝ ꯑꯣꯏꯔꯝꯅꯤ ꯃꯥ ꯉꯁꯤ ꯇꯨꯝꯒꯅꯤ ꯍꯥꯏꯅ ꯇꯧꯔꯒ ꯂꯩꯕꯅꯦ
ꯑꯣ
ꯑꯣ ꯅꯪ ꯄꯨꯡ ꯀꯌꯥꯗ ꯍꯟꯒꯦꯔꯣ ꯁꯣꯒꯨꯡ ꯆꯠꯁꯦ ꯌꯥꯒꯦꯔꯣ
ꯌꯥꯒꯅꯤꯗ ꯃꯥ ꯁ꯭ꯀꯨꯜ ꯍꯜꯂꯗꯤ ꯃꯥꯁꯨ ꯌꯥꯪꯒꯅꯤ ꯍꯣꯔꯦꯟ ꯆꯠꯄ ꯑꯗꯣ ꯍꯜꯂꯒ ꯑꯗꯨꯝ ꯀꯅꯥ ꯀꯅꯥ ꯀꯩꯅꯣ ꯇꯧꯕ꯭ꯔꯥꯗ ꯌꯦꯡꯁꯦ
ꯍꯣꯏ ꯏꯕꯥꯅꯤ ꯏꯕꯥꯅꯤ ꯆꯠꯁꯦ ꯑꯩꯁꯨ ꯄꯣꯠ ꯈꯔ ꯂꯩꯅꯤꯡꯉꯦ
ꯑꯗꯣ ꯀꯔꯤ ꯇꯧꯁꯤꯒꯦ ꯍꯥꯏꯕ꯭ꯔꯣ
ꯑꯁ ꯈꯪꯗꯦ ꯑꯩꯅꯗꯤ ꯆꯅꯥꯒ ꯑꯣꯛꯁꯥ ꯇꯧꯁꯦ ꯍꯥꯏꯅ ꯍꯥꯏꯕ
ꯎꯝ ꯑꯗꯨꯗꯤ ꯈꯔ ꯌꯥꯝꯅ ꯈꯥꯏꯗꯗꯤ ꯌꯥꯔꯣꯏꯌꯦ
ꯅꯪꯁꯨ ꯌꯦꯡꯉꯣꯅꯦ ꯑꯩꯈꯣꯏꯗꯨ ꯅꯪ ꯂꯩꯔꯦ ꯑꯩ ꯂꯩꯔꯦ ꯅꯠꯇ꯭ꯔꯥ ꯑꯗꯨꯗ ꯑꯁꯦ ꯑꯅꯣꯏꯕꯤ ꯂꯩꯔꯦ ꯑꯗꯨꯒ ꯑꯥꯒꯤ ꯀꯩꯅꯣꯗꯣ ꯂꯩꯔꯦ ꯏꯟꯁꯥꯡ ꯀꯣꯏꯒꯟꯕ ꯅꯨꯄꯤꯗꯣ
ꯑꯣ ꯍꯣꯏ ꯍꯣꯏ ꯍꯣꯏ
ꯆꯥꯃꯔꯤ ꯁꯨꯔꯦꯕ
ꯎꯝ
ꯑꯗꯨꯒ ꯎꯝ ꯑꯥ ꯀꯩꯅꯣ ꯂꯩꯔꯦ ꯀꯩꯅꯣꯗꯣ ꯌꯦꯡꯒꯦꯔ ꯈꯪꯗꯦꯅꯦ ꯃꯆꯥ ꯌꯥꯝ ꯂꯝꯍꯦꯟꯕ ꯅꯨꯄꯤꯗꯣ ꯑꯃ ꯀꯩꯅꯣꯗꯣ
ꯑꯣ ꯃꯥꯗꯣ ꯌꯦꯡꯁꯦ ꯍꯥꯏꯔꯗꯤ ꯌꯦꯡꯒꯟꯕꯅꯦ ꯑꯗꯨ ꯅꯨꯄꯤꯁꯨ ꯃꯆꯥ ꯃꯆꯥ ꯌꯥꯝ ꯂꯝꯍꯦꯟꯕ ꯍꯦꯟꯒꯟꯕꯒ ꯍꯥꯏ ꯍꯣꯏ ꯍꯣꯏ ꯍꯣꯔꯦꯟ ꯑꯗꯨꯝ ꯈꯟꯅꯁꯦ ꯀꯅꯥ ꯀꯅꯥ ꯄꯥꯎ ꯐꯥꯎꯅꯔꯒꯀꯣ ꯑꯗꯣ ꯑꯩꯈꯣꯏ ꯃꯈ ꯔꯣꯝꯒꯤ ꯂꯩꯁꯥꯕꯤꯁꯨ ꯍꯥꯢꯁꯦ
ꯍꯣꯏ ꯑꯗꯨꯁꯨ ꯍꯥꯏꯁꯦ ꯍꯣꯏ ꯑꯗꯣ ꯉꯁꯤ ꯉꯁꯤ ꯌꯦꯡꯗꯔ꯭ꯦ ꯃꯥꯅꯗꯤ ꯃꯥꯅꯗꯤ ꯐꯥꯏꯅꯦꯜꯗ ꯍꯥꯏꯕꯅꯦꯕ ꯑꯗꯨ ꯀꯩꯅꯣꯗꯣ ꯎꯝ ꯂꯝ ꯆꯠ ꯀꯟꯕ ꯅꯨꯄꯤꯗꯣ
ꯎꯝ
ꯆꯥꯡ ꯍꯦꯛ ꯀꯟꯕꯗꯣ ꯑꯗꯨ ꯑꯩꯅ ꯐꯥꯏꯅꯦꯜ ꯐꯥꯏꯅꯦꯜꯗꯗꯤ ꯅꯨꯡꯉꯥꯏ ꯌꯥꯔꯣꯏꯌꯦ ꯍꯣꯏ ꯑꯗꯨ ꯍꯥꯏꯕ ꯐꯥꯏꯅꯦꯜꯗꯗꯤ ꯑꯩꯈꯣꯏꯒꯤ ꯄꯥꯔꯇꯤꯁꯨ ꯀꯥꯒꯅꯤ ꯀꯥꯔꯣꯏ ꯈꯪꯗꯦꯗꯅ
ꯎꯝ
ꯍꯌꯦꯡꯅ ꯑꯩꯈꯣꯏꯒꯤ ꯄꯥꯔꯇꯤꯅꯦꯕ
ꯑꯩꯈꯣꯏꯁꯦ ꯑꯩꯈꯣꯏ ꯄꯥꯔꯇꯤ ꯅꯨꯃꯤꯠꯇ ꯑꯣꯏꯅ ꯇꯧꯕꯅ ꯐꯠꯇ꯭ꯔꯣ
ꯑꯗꯨꯅꯦ ꯒ꯭ꯌꯥꯟ ꯃꯦꯟ ꯇꯥꯗꯦ ꯑꯗꯣ ꯉꯁꯤꯅꯦ ꯑꯁ ꯈꯪꯗꯦ ꯑꯩꯈꯣꯏꯒꯤꯁꯦ ꯑꯩꯈꯣꯏꯒꯤꯗꯤ ꯄꯨꯡ ꯀꯌꯥꯗ ꯊꯣꯛ ꯑꯩꯈꯣꯏꯒꯤꯅ ꯍꯦꯟꯅ ꯊꯦꯡꯕ ꯃꯥꯜꯂꯦ
ꯈꯪꯗꯦ ꯑꯗꯨ ꯊꯦꯡꯉꯁꯨ ꯌꯦꯡꯒꯅꯤꯅ ꯑꯗꯨꯝ ꯀꯔꯤ ꯑꯩꯈꯒꯤ ꯄꯥꯔꯇꯤ ꯊꯣꯛꯄꯗꯨꯕꯨ
ꯑꯗꯨꯕꯨ ꯍꯥꯏꯕ ꯑꯁꯤ ꯑ ꯑꯩ ꯑꯁ ꯍꯌꯦꯡꯃꯛꯇꯤ ꯑꯩ ꯌꯦꯡꯕ ꯉꯝꯒꯗꯧ ꯃꯥꯟꯗꯦ
ꯊꯥꯔꯁꯇꯦꯒꯤꯗꯣ
ꯍꯣꯏ
ꯅꯠꯇ꯭ꯔꯒ ꯌꯦꯟꯗꯕꯤꯗ ꯇꯨꯝꯈ꯭ꯔꯁꯤ ꯑꯗꯨ ꯅꯨꯃꯤꯠꯇꯣ ꯑꯗꯨꯒ ꯑꯌꯨꯛ ꯑꯌꯨꯛꯇꯅꯤ ꯆꯥꯕꯗ ꯅꯨꯡꯉꯥꯏꯌꯦ ꯑꯗꯨꯏꯁꯨꯨꯛ ꯋꯥꯈꯜ ꯅꯨꯡꯉꯥꯏꯇꯦꯅꯦ ꯌꯦꯡꯗ꯭ꯔꯒꯗꯤ
ꯑꯣ ꯆꯞ ꯃꯥꯟꯅꯩꯌꯦ ꯇꯥꯏꯃꯤꯡꯗꯤ ꯆꯞ ꯃꯥꯟꯅꯩꯌꯦ ꯍꯌꯦꯡꯁꯨ
ꯑꯣ ꯑꯗꯨꯅꯦ ꯌꯦꯡꯕ ꯌꯥꯏꯗ
ꯍꯣꯏ
ꯍꯣꯏꯗꯥ ꯅꯨꯃꯤꯠꯟꯅ ꯀꯔꯤꯅꯝ ꯑꯗꯨꯝ ꯁꯦꯝꯂ ꯂꯣꯏꯔꯦ ꯑꯗꯨ ꯅꯨꯃꯤꯠꯁꯤ
ꯑꯗꯨꯅꯦ ꯉꯁꯤꯗꯣ ꯑ ꯑꯥ ꯃꯈꯥꯒꯤ ꯅꯨꯄꯤꯅꯗꯤ ꯅꯍꯥꯟꯒꯨꯝꯅ ꯇꯧꯔꯣꯏꯁꯦ ꯑꯥ ꯁꯤꯡꯖꯨ ꯁꯦꯝꯁꯦ ꯍꯥꯏꯅ ꯍꯥꯏꯕꯅꯦꯕ
ꯎꯝ
ꯑꯗꯣ ꯁꯤꯡꯖꯨꯗꯤ ꯆꯥꯅꯤꯡꯕ ꯃꯤ ꯂꯩꯌꯦ ꯆꯥꯅꯤꯡꯗꯕ ꯑꯍꯥꯟꯈꯣꯏꯗꯤ ꯆꯥꯅꯤꯡꯗꯦꯕ ꯁꯤꯡꯖꯨꯗꯤ
ꯎꯝ ꯑꯗꯣ ꯉꯁꯤ ꯆꯅꯥ ꯇꯧꯔꯁꯨ ꯌꯥꯏꯗ ꯃꯥꯊꯪꯗ ꯑꯗꯨꯝ ꯁꯤꯡꯖꯨ ꯁꯦꯝꯂꯕ ꯑꯩꯈꯣꯏ ꯉꯥꯛꯇ
ꯑꯗꯨꯁꯨ ꯌꯥꯏꯗꯅ ꯑꯩꯈꯣꯏ ꯉꯥꯛꯇ ꯄꯨꯊꯣꯛꯎꯔꯒ ꯑꯗꯨꯝ
ꯍꯣꯏ ꯁꯤꯡꯖꯨ ꯑꯃꯥꯅꯦ ꯑ
ꯎꯇꯣꯡꯒꯨꯝꯕ ꯑꯗꯨꯒꯨꯝꯕ ꯑꯗꯨ ꯃꯊꯦꯜ ꯌꯥꯎꯔꯗꯤ ꯍꯥꯎꯕꯅꯦ ꯁꯤꯡꯖꯨꯁꯨ
ꯎꯝ ꯍꯣꯏ
ꯏꯇꯣꯡꯒꯨꯝꯕ ꯍꯥꯕꯔꯥꯒ
ꯅꯣꯏ ꯌꯨꯝꯁꯦ ꯃꯤ ꯌꯥꯝꯕ꯭ꯔꯣ
ꯏꯄꯥꯍꯣꯏꯁꯨ ꯏꯄꯥꯍꯣꯏꯁꯨ ꯌꯦ ꯌꯦꯡꯉꯦ ꯑꯗꯨꯒ ꯑꯗꯨ ꯉꯥꯛꯇꯅꯦꯗ ꯍꯣꯏ ꯏꯌꯥꯝꯕ ꯃꯥꯔꯛ ꯃꯥꯔꯛ ꯌꯦꯡꯗꯦ ꯁꯨꯨꯒꯨꯝ ꯁꯨꯒꯨ ꯏꯅꯥꯎ ꯅꯨꯄꯥ ꯏꯕꯥꯅꯤ ꯉꯥꯛꯇꯅꯦ ꯑꯌꯥꯝꯕ ꯌꯦꯡꯕꯗꯣ
ꯎꯝ ꯍꯌꯦꯡꯗꯤ ꯌꯦꯡꯒꯗꯧ ꯃꯥꯜꯂꯦꯗ ꯑꯦ ꯉꯁꯤꯗꯣ ꯉꯁꯤꯗꯤ ꯌꯥꯝ ꯅꯨꯡꯉꯥꯏꯒꯅꯤꯕ ꯑꯁ ꯉꯁꯤ ꯑꯗꯨꯝ ꯂꯩꯍꯧꯔꯅꯤꯀꯣ ꯑꯃꯗꯤ
ꯎꯝ ꯃꯣꯏ ꯊꯕꯛ ꯁꯨꯕ ꯋꯥꯔꯗꯤ ꯃꯣꯏꯗꯤ ꯌꯦꯡꯗꯦꯕ ꯉꯟꯇꯥ ꯉꯟꯇꯥ ꯇꯨꯝꯕꯗꯣ
ꯑꯗꯨꯅꯦ ꯉꯁꯤ ꯁꯤ ꯀꯅꯥ ꯂꯩꯍꯧꯒꯦꯔꯥ ꯈꯪꯗꯦ ꯑꯁ ꯉꯁꯤꯒꯤꯁꯨ ꯑꯗꯨꯝ ꯁꯞꯄꯣꯔꯠ ꯇꯧꯋꯦ ꯑꯩꯗꯤ
ꯉꯁꯤꯒꯤꯗꯤ ꯑꯅꯤꯃꯛ ꯇꯧꯅꯤ ꯏꯁꯄꯦꯟꯗ
ꯎꯝ
ꯑꯁ ꯈꯪꯗꯦ ꯑꯩꯗꯤ ꯑꯅꯤꯃꯛ ꯇꯧꯅꯤ ꯑꯅꯤꯃꯛ ꯒꯣꯜ ꯆꯪꯒꯦ ꯇꯧꯔꯗꯤ ꯄꯪꯂꯥꯎ ꯂꯥꯎꯒꯅꯤ ꯑꯩꯗꯤ ꯑꯅꯤꯃꯛ ꯇꯧꯒꯦꯗ ꯑꯃꯁꯨ ꯌꯥꯝ ꯅꯨꯡꯁꯤꯌꯦ ꯏꯁꯄꯦꯟꯁꯨ ꯅꯨꯡꯁꯤ ꯑꯗꯣ ꯑꯩꯈꯣꯏ ꯄꯥꯔꯇꯤꯒ ꯁꯥꯟꯅꯒꯗꯧꯕ ꯃꯤ ꯈꯣꯏꯁꯨ ꯌꯥꯝ ꯅꯨꯡꯁꯤꯌꯦ ꯑꯃꯨꯛꯒ
ꯍꯣꯏ ꯃꯣꯏꯁꯨ ꯅꯨꯡꯁꯤꯌꯦ ꯑꯗꯣ ꯑꯩꯗꯤ ꯑꯁ ꯃꯣꯏꯅ ꯉꯝꯒꯗꯧꯕ ꯃꯥꯜꯂꯦ ꯑꯗꯣ ꯑꯩꯗꯤ ꯃꯣꯏ ꯉꯝꯂꯁꯨ ꯕꯣꯜ ꯑꯃꯒꯨꯝꯕ ꯄꯣꯔꯒ ꯉꯥꯛꯇ ꯉꯝꯅꯤꯡꯅꯤꯡꯉꯦ ꯌꯥꯝ ꯄꯣꯕꯗꯣ ꯌꯦ
ꯑꯩ ꯌꯥꯝ ꯆꯣꯞꯄꯦꯌꯣ
ꯑꯗꯨꯅꯦ ꯄꯣꯔꯁꯨ ꯑꯃꯈꯛ ꯀꯣ
ꯑꯗꯨꯅꯦꯕ ꯃꯤꯅ ꯉꯥꯏꯅꯔꯤꯁꯦ ꯑꯩꯈꯣꯏ ꯄꯥꯔꯇꯤꯗꯣ ꯑꯗꯨ ꯄꯣꯁꯅꯨ ꯁꯤꯅꯦꯕ ꯃꯤ
ꯍꯣꯏꯅꯦ ꯃꯤꯅ ꯉꯥꯏꯔꯤꯁꯦ ꯑꯗꯨꯗꯤꯅꯦ ꯅꯍꯥꯟꯗꯤ ꯍꯩꯇꯕ ꯈꯣꯏꯒ ꯁꯥꯟꯅꯩ ꯍꯥꯏꯅ
ꯑꯗꯨꯅꯦꯕ ꯍꯟꯖꯤꯛ ꯉꯝꯗ꯭ꯔꯗꯤ ꯃꯤꯅ ꯍꯥꯏꯒꯗꯧꯕꯁꯤ ꯏꯍꯤ ꯍꯤ
ꯑꯗꯨ ꯑꯁ ꯈꯟꯁꯨ ꯑꯗꯨꯒꯤꯅꯦ ꯑꯩꯅ ꯍꯌꯦꯡꯒꯤ ꯅꯨꯃꯤꯠꯁꯦ ꯑꯩ ꯀ꯭ꯔꯤ ꯊꯣꯛꯀꯦꯔꯥ ꯍꯥꯏꯅ
ꯍꯍ ꯅꯥꯠ
ꯑꯩ ꯌꯥꯝ ꯇꯜꯂꯦꯕ ꯍꯌꯦꯡ ꯌꯧ ꯕꯤꯠꯀ ꯂꯩꯇꯦ ꯁꯦꯡꯕ
ꯎꯝ ꯅꯨꯡꯁꯤ ꯑꯁ ꯑꯗꯣꯏꯁꯨ ꯃꯥꯏꯁꯨ ꯕꯦꯁ ꯂꯦꯚꯦꯜꯗ ꯁꯥꯟ ꯀꯅꯥꯅ ꯈꯪ ꯉꯣꯏꯅꯣ ꯅꯪ ꯍꯥꯟꯅ ꯑꯗꯨꯃꯥꯏꯅ ꯍꯥꯏꯈꯤꯕꯅꯤꯅ ꯅꯪꯅ ꯉꯝꯃꯣꯏ ꯉꯝꯅꯣꯏ ꯍꯥꯏꯕꯗꯣ
ꯑꯍ ꯑꯩ ꯑꯍ ꯅꯍꯥꯟꯒꯤꯗꯤ ꯍꯣꯏ ꯊꯥꯖꯔꯁꯨ ꯈꯔꯗꯤ ꯑꯗꯨꯝ ꯉꯝꯒꯅꯤ ꯍꯥꯏꯅꯗꯤ ꯈꯔꯗꯤ ꯑꯗꯨꯝ ꯍꯣꯞ ꯂꯩꯕ ꯗꯣ ꯑꯩ ꯍꯟꯗꯛꯇꯤ
ꯑꯁ ꯑꯗꯨꯃꯥꯏꯅ ꯍꯥꯏꯒꯅꯨꯍꯦ ꯃꯤ ꯑꯍꯩꯕ ꯌꯥꯝ ꯌꯥꯎꯔꯤꯗꯨꯕꯨ ꯅꯪꯁꯨ
ꯍꯣꯏ ꯑꯗꯨꯕꯨꯗꯤ ꯆꯨꯝꯕ ꯑꯗꯨ ꯏꯁꯥꯗ ꯊꯥꯖꯕꯁꯦ ꯌꯥꯝ ꯋꯥꯠꯂꯦꯅꯦ
ꯑꯗꯨꯕꯨ ꯏꯪꯂꯦꯟꯈꯣꯏꯁꯨ ꯑꯗꯨꯝ ꯍꯦꯛ ꯉꯝꯒꯟꯗꯕꯅꯤ ꯃꯣꯏꯁꯨ ꯐꯥꯏꯅꯦꯜ ꯀꯥꯕꯁꯦ ꯌꯥꯝ ꯋꯥꯏꯕ ꯃꯣꯏꯒꯤꯗꯨꯁꯨ
ꯑꯣ ꯑꯗꯣ ꯑꯥ ꯃꯣꯏꯁꯨ ꯌꯥꯝ ꯍꯩꯕꯗꯤ ꯑꯣꯏꯗꯦꯗ
ꯍꯣꯏ ꯂꯣꯏꯅ ꯍꯩꯕ ꯅꯠꯇꯦꯗꯥ ꯃꯣꯏꯁꯨ ꯍꯩꯕ ꯑꯃꯅꯤ ꯌꯥꯎꯕꯒꯤ ꯑꯗꯨ
ꯍꯟꯗꯛꯁꯤꯀꯣ ꯑꯩꯗꯤ ꯑꯥ ꯐ꯭ꯔꯥꯟꯁ ꯈꯣꯏꯁꯦ ꯌꯦꯡꯗ꯭ꯔꯤꯕ ꯃꯣꯏꯅ ꯁꯟꯅꯕꯁꯦ
ꯑꯁ ꯃꯣꯏꯗꯤ ꯅꯩꯕꯅꯦꯍꯦ ꯂꯣꯏꯅ ꯁꯥꯟꯅꯩꯌꯦ
ꯑ ꯌꯦꯡꯗ꯭ꯔꯤꯕ ꯍꯣꯏ ꯑꯗꯣ ꯑꯩꯅ ꯑꯗꯨꯝ ꯍꯟꯗꯛ ꯌꯦꯡꯂꯛꯄꯗꯣ ꯀꯔꯤꯔꯥ ꯑꯗꯨꯝ ꯆꯞ ꯃꯥꯟꯅꯕꯒꯨꯝ ꯇꯧꯋꯦꯕ
ꯎꯝ
ꯑꯩꯅ ꯌꯦꯡꯕꯈꯣꯏꯗꯤ
ꯏꯁꯄꯦꯟꯈꯣꯏꯁꯨ ꯍꯩꯌꯦꯗ ꯈꯪꯗꯦꯗ ꯀꯟ ꯃꯤꯅ ꯐ꯭ꯔꯥꯟꯁ ꯀꯥꯒꯅꯤ ꯑꯩꯗꯤ ꯑꯃꯔꯣꯝ ꯍꯜꯂꯗꯤ ꯏꯁꯄꯦꯟ ꯀꯥꯍꯟꯅꯤꯡꯉꯦ ꯃꯔꯝꯗꯤ ꯐ꯭ꯔꯥꯟꯁ ꯁꯥꯄꯣꯇꯔ ꯌꯥꯝꯃꯜꯂꯦ ꯍꯍ ꯍꯍ ꯍ
ꯑꯩꯁꯨꯅꯦ ꯑꯩꯁꯨꯅꯦ ꯅꯍꯥꯟ ꯀꯩꯅꯣꯒꯤꯗꯣ ꯁꯨꯏꯒꯤꯗꯣ ꯁꯨꯏꯒꯤ ꯁꯞꯄꯣꯔꯠ ꯈꯣꯏꯗꯣ ꯂꯣꯏꯅ ꯐ꯭ꯔꯥꯟꯁꯇ ꯆꯠꯈ꯭ꯔꯕꯅꯦꯕ
ꯌꯥꯔꯦ ꯚꯥꯏ ꯏꯕꯥꯅꯤ ꯐ꯭ꯔꯥꯟꯁꯁꯨ ꯄꯥꯝꯃꯦꯕ ꯑꯗꯨ ꯏꯁꯄꯦꯟ ꯇꯧꯔꯁꯦ ꯃꯔꯝꯗꯤ ꯉꯁꯤ ꯅꯨꯃꯤꯠꯁꯦ ꯐ꯭ꯔꯥꯟꯁ ꯇꯧꯕ ꯃꯤ ꯉꯥꯛꯇ ꯑꯣꯏꯈ꯭ꯔꯅꯤꯕ ꯏꯟꯁꯥꯡ ꯊꯤꯒꯟꯕꯤꯗꯒꯤ ꯏꯅꯥꯎ ꯅꯨꯄꯥꯈꯣꯏ ꯂꯣꯏꯅ ꯐ꯭ꯔꯥꯟꯁ ꯇꯧꯔꯅꯤ
ꯃꯥꯅꯦ ꯑꯩꯕꯨꯗꯤ ꯁ꯭ꯄꯦꯟ ꯇꯧꯒꯅꯤ ꯍꯥꯏꯅ ꯂꯩꯌꯦꯗ ꯉꯁꯤ ꯅꯨꯃꯤꯠꯇꯤ
ꯅꯪꯗꯤ ꯑꯅꯤꯃꯛ ꯇꯧꯅꯤꯡꯕ
ꯎꯝ ꯍꯨꯝ ꯇꯧꯅꯤꯡꯗꯦ ꯑꯅꯤꯃꯛ ꯇꯧꯅꯤꯡꯗꯦ ꯑꯩ ꯁ꯭ꯄꯦꯟ ꯌꯥꯝ ꯎꯝꯍꯟꯅꯤꯡꯉꯤ ꯑꯗꯣ ꯑꯥ ꯐ꯭ꯔꯥꯟꯁꯁꯨ ꯑꯇꯩꯒ ꯁꯟꯅꯔꯗꯤ ꯑꯩ ꯐ꯭ꯔꯥꯟꯁ ꯇꯧꯒꯅꯤꯕ ꯑꯗꯣ ꯏꯁꯄꯦꯟ ꯁꯟꯅꯕꯅꯤꯅ ꯑꯩꯁꯦ ꯑꯅꯣ ꯑꯩꯗꯤꯀꯣ ꯑꯣꯆꯦ ꯑꯥ ꯏꯪꯂꯦꯟꯒꯤ ꯅꯨꯄꯥꯗꯣ ꯑꯩꯗꯤ ꯌꯥꯝ ꯄꯥꯝꯕꯅ ꯉꯥꯎꯔꯦꯗꯣ
ꯎꯝ ꯍꯤ ꯍ ꯁꯞꯄꯣꯔꯠ ꯇꯧꯕꯅ ꯑꯃꯗ ꯇꯧꯒꯅꯤ ꯍ ꯍ ꯑꯉꯥꯡ ꯑꯣꯏꯔꯁꯨ ꯃꯣꯏꯗꯤ ꯆꯥꯟꯁ ꯂꯩꯔꯤꯌꯦ ꯅꯦꯛꯁ ꯇꯥꯏꯝꯁꯨ ꯁꯥꯟꯅꯒꯅꯤꯌꯦ
ꯍꯣꯏ
ꯅꯦꯛꯁ ꯅꯦꯛꯁ ꯋꯥꯔꯜ ꯀꯞꯇꯁꯨ ꯁꯄꯣꯔꯠ ꯇꯧꯕ ꯌꯥꯏꯕ ꯃꯣꯏꯕꯨꯗꯤ
ꯑ ꯌꯥꯏ ꯌꯥꯏ
ꯑꯗꯨꯅꯦ ꯑꯗꯨꯅ ꯂꯥꯁ ꯋꯥꯔꯜ ꯀꯞ ꯁꯥꯟꯅꯕꯁꯦ ꯁꯞꯄꯣꯔꯠ ꯇꯧꯁꯦꯕ
ꯑꯗꯨ ꯍꯥꯏꯕ ꯑꯩꯅꯁꯨ ꯑꯁ ꯑꯗꯨ ꯑꯁ ꯈꯪꯗꯦ ꯒ꯭ꯌꯥꯟ ꯃꯦꯟ
ꯑꯁ ꯑꯗꯨꯗ ꯉꯝꯗ꯭ꯔꯗꯤ ꯃꯥꯅ ꯀꯞꯀꯦ ꯇꯧꯕꯁꯤ ꯑꯩ ꯎꯔ ꯂꯩꯈ꯭ꯔꯦ ꯍ ꯍ ꯍꯍ ꯅꯍꯥꯟꯖꯨ ꯀꯞ
ꯇꯥꯒ꯭ꯔꯦ ꯍꯣꯏ ꯅꯍꯥꯟ ꯉꯝꯕ ꯐꯥꯎꯕ ꯀꯞꯄꯗꯣꯀꯣ
ꯎ ꯑꯗꯨꯅꯦ ꯌꯥꯝ ꯋꯥꯅ ꯉꯝꯕꯒꯤꯀꯣ ꯃꯣꯏꯗꯣ
ꯍ ꯍꯟꯗꯛꯇꯤ ꯃꯣꯏ ꯌꯥꯎ ꯌꯥꯈꯩꯗ
ꯑꯗꯣ ꯑꯁ ꯑꯦꯟꯇꯤ ꯐꯦꯟ ꯈꯣꯏꯅꯥꯀꯣ ꯑꯁ ꯉꯥꯏꯕꯗꯣ
ꯑꯗꯨꯅꯦ ꯉꯥꯏꯔꯒ ꯑꯗꯣ ꯉꯥꯏꯔꯁꯨ ꯃꯣꯏꯁꯨ ꯏꯀꯥꯏꯕꯗꯤ ꯈꯪꯕ ꯌꯥꯏ꯫ ꯀꯥꯔꯛꯄꯗꯣ ꯀꯣ꯫
ꯑꯁꯤ ꯑꯩꯈꯣꯏ ꯑꯩꯈꯣꯏꯒꯤ ꯁ꯭ꯀꯨꯜꯗ ꯃꯦꯗꯥꯝ ꯑꯃ ꯌꯥꯎꯗ꯭ꯔꯥ,
ꯎꯝ
ꯃꯦꯗꯥꯝ ꯃꯥꯒꯤ ꯃꯆꯥꯗꯣ ꯑꯩꯒꯤ ꯀ꯭ꯂꯥꯁ ꯑꯣꯏꯕꯤꯗꯣ꯫ ꯑꯗꯨꯏ ꯅꯨꯄꯥꯅꯁꯨ ꯍꯥꯏꯌꯦ ꯑꯁ ꯑꯩꯗꯤ ꯑꯥꯔꯖꯦꯟꯇꯤꯅꯥ ꯌꯦꯡꯕꯅ ꯂꯣꯏꯔꯦ꯫ ꯍꯥꯏꯌꯦ ꯃꯔꯝꯗꯤ ꯃꯥ ꯄꯣꯔꯇꯨꯒꯜ ꯐꯦꯟ ꯑꯣꯏꯕꯒꯤꯀꯣ ꯑꯩꯅ ꯑ
ꯑꯥ ꯀꯤꯕ ꯅꯨꯃꯤꯠꯇꯣ꯫
ꯍꯣꯏ ꯍꯣꯏ ꯃꯥꯒꯤ ꯅꯨꯄꯤꯅ ꯑꯗꯨꯃꯥꯏꯅ ꯍꯥꯏꯌꯦꯕ ꯑꯗꯨꯗꯤ ꯑꯩꯅ ꯅꯪꯒꯤ ꯅꯨꯄꯥꯗꯨꯁꯨ,
ꯅꯨꯡꯉꯥꯏꯔ ꯂꯩꯕꯅꯤ ꯃꯤꯈꯣꯏꯗꯤ꯫
ꯍꯣꯏ ꯃꯣꯏꯁꯦ ꯁꯞꯄꯣꯔꯠ ꯇꯧꯕꯒꯤ ꯌꯦꯡꯕ ꯅꯠꯇꯦꯕ ꯄꯨꯔꯥ꯫
ꯅꯠꯇꯦ ꯃꯣꯏꯗꯤ ꯑꯒꯦꯟꯁꯀꯤ ꯗꯃꯛꯇ ꯌꯦꯡꯕꯅꯦꯕ꯫
ꯑꯩꯅ ꯈꯟꯕꯗ ꯑꯒꯦꯟꯁ ꯌꯥꯝꯕ ꯌꯦꯡꯕ ꯃꯤꯅ ꯌꯥꯝꯒꯗꯧ ꯃꯥꯜꯂꯦꯗ ꯑꯩꯈꯣꯏ꯫
ꯌꯥꯝꯃꯤ ꯌꯥꯝꯃꯤ ꯌꯥꯝꯃꯤ꯫ ꯑꯩꯗꯤ ꯑꯩꯈꯣꯏ ꯈꯨꯟꯗ ꯑꯩꯅ ꯍꯥꯏꯕꯗꯨꯗꯤ ꯑꯩꯈꯣꯏ ꯈꯨꯟꯗ ꯑꯗꯨꯒꯤ ꯁꯞꯄꯣꯔꯠꯇꯣ ꯃꯤ ꯎꯗꯦ ꯍꯥꯏꯅ ꯑꯩꯈꯣꯏ ꯂꯩꯀꯥꯏ ꯑꯃꯁꯨ ꯀꯎꯗ꯭ꯔꯦ
ꯑꯍꯤ ꯍꯥ ꯍꯥ
ꯈꯣꯏ ꯑꯍꯨꯝ ꯉꯛꯇꯥꯅꯦ ꯁꯤꯗ ꯁꯞꯄꯣꯔꯠ ꯇꯧꯕꯗꯨꯃ꯫
ꯑꯗꯨꯅꯦꯕ ꯑꯗꯨ ꯅꯨꯃꯤꯠꯇꯤ ꯐꯖꯅ ꯂꯥꯎꯁꯦ꯫ ꯎꯝ ꯅꯠꯇꯦ ꯑꯅꯣꯏꯕꯤꯗꯤ ꯇꯧꯗꯕ꯭ꯔꯣꯕ ꯑꯅꯣꯏꯕꯤꯗꯣ꯫
ꯑꯅꯣꯏꯕꯤꯗꯤ ꯁꯞꯄꯣꯔꯠ ꯂꯩꯇꯦ ꯍꯥꯏꯌꯦ꯫
ꯆꯁꯤ ꯑ ꯐꯨꯠꯕꯜꯃꯗꯤꯅ ꯎꯝ
ꯃꯥꯅ ꯁꯞꯄꯣꯔꯠ ꯇꯧꯕꯗꯤ ꯀꯩꯅꯣꯅꯦ ꯍꯥꯏꯌꯦ ꯀꯅꯥꯔꯥ ꯑꯃꯔꯛꯇꯤ ꯍꯥꯏꯕꯅꯤꯅꯦ ꯃꯥꯅ ꯁꯞꯄꯣꯔꯠ ꯇꯧꯕꯗꯨ꯫ ꯅꯍꯥꯟꯒꯤ ꯁꯝ ꯁꯥꯡꯕꯗꯨ ꯑꯗꯨꯗꯤ ꯃꯥ ꯈꯪꯕ ꯃꯥꯜꯂꯦ꯫
ꯑꯣ ꯑꯣꯁꯁ ꯀꯅꯣ ꯑꯣꯏꯗꯣꯏ ꯔꯎꯔꯦꯒꯤꯗꯣ
ꯃꯃꯤꯡꯗꯤ ꯈꯪꯗꯦ ꯑꯗꯨ ꯅꯨꯄꯥꯗꯣ ꯌꯥꯝ ꯄꯥꯝꯃꯦ ꯍꯥꯏꯌꯦ꯫
ꯎ ꯍ
ꯑꯩꯅ ꯄꯛꯀꯅꯤ ꯍꯥꯏꯕ, ꯅꯕꯥꯅꯤ꯫
ꯑꯗꯨꯅꯦ ꯈꯨꯠ ꯆꯥꯎꯗꯣ꯫ ꯑ ꯑꯗꯨꯗꯤ ꯃꯥ, ꯑꯩꯈꯣꯏ ꯃꯈꯥꯔꯣꯝꯗ ꯂꯩꯁꯥꯕꯤꯒ ꯃꯥꯅꯩꯅꯦ ꯑꯗꯨꯁꯨ ꯑꯗꯨꯒꯝ ꯅꯨꯄꯥ ꯉꯣꯟꯗ ꯌꯥꯝ ꯉꯥꯎꯖꯕꯅꯦ꯫
ꯀꯅꯥ ꯅꯨꯄꯥ?
ꯑꯗꯣ ꯍꯂꯥꯟ ꯉꯣꯟꯗ ꯌꯥꯝ ꯉꯥꯎꯖꯕꯗꯨꯗꯤ ꯑꯩꯈꯣꯏ ꯃꯈꯥꯒꯤ ꯂꯩꯁꯥꯕꯤꯗꯣ ꯑꯗꯨꯁꯨ꯫
ꯍꯣꯏꯅꯦ
ꯑꯗꯨ ꯃꯥ ꯌꯥꯝ ꯉꯥꯎꯋꯦꯕꯀꯣ ꯑꯗꯨꯒ ꯑꯗꯨꯒ ꯁꯄꯣꯔꯠꯅ ꯑꯥꯔꯖꯦꯟꯇꯤꯅꯥ ꯇꯧꯒꯅꯤ ꯃꯥꯁꯨ꯫
ꯇꯧꯕꯅꯦ ꯇꯧꯕꯅꯦ
ꯈꯪꯗꯦꯅꯦ ꯑꯗꯨ ꯃꯥꯗꯣ ꯉꯁꯤ ꯌꯦꯡꯁꯦꯔꯒꯦꯔ ꯅꯍꯥꯟꯗꯤ ꯑꯗꯨꯝ ꯌꯦꯡꯂꯛꯄꯅꯦ ꯍꯟꯗꯛꯇꯤ ꯂꯥꯛꯇ꯭ꯔꯦ꯫